ꯍꯜꯂꯣ꯫ ꯍꯜꯂꯣ꯫ ꯍꯜꯂꯣ꯫
ꯍꯜꯂꯣ꯫
ꯍꯜꯂꯣ꯫ ꯑꯣ ꯇꯥꯏꯌꯦ ꯕꯥꯏ꯫ ꯕꯥꯏ ꯌꯥꯝ ꯊꯥꯖꯗꯌꯦ ꯉꯁꯤ ꯀꯣꯜ ꯇꯧꯔꯤꯛꯏꯖꯦ ꯀꯩꯗꯧꯔꯒꯦ ꯕꯥꯏ꯫ ꯀꯩ ꯊꯥꯕꯛ ꯂꯩꯒꯦꯕ ꯕꯥꯢ ꯅꯪꯅ ꯅꯩꯉꯣꯟꯗ ꯀꯣꯜ ꯇꯧꯔꯛꯄꯖꯤꯕꯣ꯫
ꯅꯨꯡꯉꯥꯏꯔꯤ ꯍꯥꯏꯇꯥꯔꯦ ꯕꯥꯏꯗꯤ ꯅꯨꯡꯉꯥꯏꯔꯤꯕꯣ꯫ ꯑꯣ
ꯅꯨꯡꯉꯥꯏꯔꯤꯌꯦ ꯆꯥꯛ ꯏꯁꯤꯡ ꯆꯥꯔꯕꯣ ꯀꯃꯥꯏ ꯇꯧꯔꯤꯒꯦ ꯍꯧꯖꯤꯛ ꯄꯣ꯫ ꯀꯩꯗꯧꯔꯝꯃꯤꯅꯣ꯫
ꯆꯥꯔꯦꯗ ꯍꯥꯏꯗꯤ ꯆꯥ ꯇꯣꯛꯄꯒ ꯁꯨꯝ ꯄꯣꯊꯥꯕ ꯑꯣꯏꯅ ꯐꯣꯟ ꯃꯦꯠꯂꯝꯕꯅꯤ ꯕꯥꯏꯅ ꯀꯣꯜ ꯇꯧꯕ ꯃꯄꯥ ꯌꯥꯝ ꯆꯥꯟꯅꯔꯦ ꯍꯥꯏꯅ ꯊꯕꯛ ꯂꯣꯏꯕꯒ ꯐꯣꯟ ꯁꯨꯝ ꯉꯥꯏꯍꯥꯛ ꯌꯦꯡꯉꯝꯕꯅꯦ ꯃꯇꯝ ꯂꯦꯟꯕ ꯑꯣꯏꯅ꯫ ꯕꯥꯏꯗꯣ ꯍꯟꯗꯛ ꯑꯦꯛꯖꯥꯝ ꯑꯦꯛꯖꯥꯝ ꯀꯃꯥꯏ ꯇꯧꯒꯤꯒꯦ ꯅꯨꯡꯉꯥꯏꯒꯤꯕ꯭ꯔꯣ꯫
ꯑꯥꯎ ꯅꯨꯡꯉꯥꯏꯒꯤꯌꯦ꯫ ꯃꯩ ꯆꯠꯂꯦ ꯍꯟꯗꯛꯇꯤ꯫
ꯐꯔꯦꯅꯦ ꯅꯨꯡꯉꯥꯏꯒ꯭ꯔꯗꯤ ꯑꯩꯗꯤ ꯅꯨꯡꯉꯥꯏꯕ ꯌꯧꯈꯤꯗꯦ
ꯀꯔꯤꯒꯤꯅꯣ ꯍꯥꯏꯁꯤꯕꯣ
ꯈꯪꯗꯦꯗ ꯂꯥꯏꯔꯤꯛꯇꯣ ꯄꯥꯍꯧꯗ꯭ꯔꯕꯅꯤ ꯅꯨꯡꯉꯥꯏꯇ꯭ꯔꯤꯗꯅꯤꯅ ꯑꯗꯨꯕꯨꯗꯤ ꯚꯥꯏꯕꯨꯗꯤ ꯂꯥꯏꯔꯤꯛ ꯐꯕꯅꯤꯅ ꯑꯗꯨꯝ ꯑꯣꯖꯥꯅ ꯆꯥꯟꯕ ꯑꯣꯏꯔꯦ ꯔꯦꯡ ꯋꯥꯟ ꯇꯈꯥꯏꯔꯕꯅꯤꯅ ꯑꯩꯈꯣꯏꯕꯨꯗꯤ ꯀꯥꯏꯗꯒꯤ ꯂꯥꯏꯔꯤꯛ ꯄꯥꯅꯤꯡ ꯇꯥ ꯄꯥꯍꯧꯗ꯭ꯔꯕꯅꯤꯅ ꯑꯦꯛꯖꯥꯝ ꯅꯨꯡꯉꯥꯏꯇ꯭ꯔꯤꯅꯦ ꯑꯗꯨꯕꯨꯗꯤ ꯑꯗꯨꯕꯨꯗꯤ ꯑꯣꯖꯥꯅ ꯆꯥꯟ ꯕꯅꯤꯅ ꯂꯦꯛꯁꯇ ꯍꯩꯔꯦ ꯑꯗꯨꯅ ꯑꯗꯨꯝ ꯅꯨꯡꯉꯥꯏ ꯇꯥꯕ ꯑꯩꯈꯏꯒꯅꯤꯒꯥꯏ ꯃꯥꯟꯅꯗꯣꯏꯕ
ꯀꯥꯏꯗꯒꯤ ꯑꯩꯁ ꯍꯦꯛ ꯍꯩꯔꯤ ꯈꯨꯍꯩ ꯁꯤꯗꯤ ꯈꯨꯍꯩ ꯑꯃꯅꯤ
ꯑꯗꯨ ꯕꯥꯥꯏ ꯌꯥꯎꯁꯪ ꯀꯩꯅꯣꯝ
ꯍꯟꯗꯛ ꯌꯥꯎꯁꯪꯁꯤꯗꯅꯥꯪ ꯅꯩꯊꯁꯤꯗꯅ ꯚꯥꯏ
ꯅꯩꯖꯦ ꯅꯩꯁ ꯄꯨꯟꯗꯕꯁꯨ ꯀꯨꯏꯔꯦ ꯌꯥꯎꯁꯪꯗ ꯄꯨꯟꯅ ꯊꯦꯡꯅꯔ ꯂꯣꯏꯔꯦ ꯌꯥꯎꯁꯪꯗ ꯄꯨꯟꯕ ꯍꯥꯏꯗꯅ
ꯚꯥꯏꯔꯣꯏꯔꯣꯝꯗ ꯊꯥꯕꯜ ꯑꯝꯗ ꯆꯣꯡꯊ ꯇꯥꯕꯅꯤ ꯆꯣꯡꯗ ꯂꯥꯛꯇꯥꯔꯦ
ꯂꯥꯛꯑꯣ ꯍꯟꯗꯛ ꯑꯩꯈꯣꯏ ꯂꯩꯀꯥꯏꯒꯤ ꯊꯥꯕꯜ ꯁꯤꯟꯗꯣꯏꯅꯦ ꯍꯥꯏꯗꯤ ꯑꯩꯈꯣꯏ ꯂꯩꯀꯥꯏꯒꯤꯖꯤꯡꯗꯣ ꯊꯥꯕꯜ ꯆꯣꯡꯖꯦ ꯍꯟꯗꯛ ꯊꯥꯕꯜ ꯁꯤꯟꯁꯦꯅ ꯀꯟꯅ ꯍꯥꯏꯔꯛꯑꯝꯕꯅꯦ ꯑꯩꯁꯨ ꯊꯕꯛ ꯍꯟꯗꯛ ꯅꯪꯖꯨ ꯑꯦꯛꯖꯥꯝ ꯂꯣꯏꯔꯕꯅꯤꯅ ꯊꯥꯕꯜ ꯅꯨꯡ ꯁꯤꯟꯕ ꯈꯣꯠꯄꯗ ꯌꯥꯎ ꯈꯣꯠꯂꯣ ꯂꯩꯀꯥꯏꯒꯤꯅꯤꯅ ꯑꯗꯨꯝ ꯁꯨꯃꯥꯏꯅ ꯄꯩꯁꯥ ꯅꯨꯡꯈꯥꯏꯕ ꯈꯣꯠꯄ ꯆꯠꯁꯦ ꯈꯣꯠꯁꯦ ꯅ ꯍꯥꯏꯔꯛꯑꯝꯕꯅꯦ ꯑꯗꯣ ꯎꯝ ꯆꯣꯡꯒꯅꯤ ꯑꯩꯈꯣꯏ ꯂꯩꯈꯥꯏꯒꯤ ꯑꯗꯨꯝ ꯂꯥꯑꯣ ꯑꯗꯨꯝ ꯅꯨꯡꯁꯨ ꯅꯨꯡꯉꯥꯏꯕꯅꯤꯗ ꯑꯩꯈꯣꯏ ꯂꯩꯀꯥꯏ ꯊꯥꯕꯜ ꯆꯣꯡꯕꯗꯣ ꯍꯥꯏꯗꯤ ꯂꯩꯁꯥꯕꯤꯁꯨ ꯑꯗꯨꯝ ꯌꯥꯝꯕꯅꯦꯕ ꯃꯁꯛ ꯐꯖꯕꯁꯨ ꯌꯥꯝ ꯂꯩꯕꯅꯦ ꯑꯗꯨꯝ ꯕꯥꯥꯏꯅ ꯑꯄꯥꯝꯕ ꯈꯜꯂ ꯑꯗꯨꯝ ꯄꯥꯏꯌꯥ
ꯑꯗꯨ ꯚꯥꯏ ꯑꯩꯒꯤꯗꯤ ꯍꯥꯏꯇꯥꯥꯔꯦ ꯚꯥꯏꯅ ꯑꯩꯒꯤ ꯃꯇꯦꯡ ꯄꯥꯡ ꯇꯔꯦ
ꯑꯗꯨꯕꯨꯗꯤ ꯚꯥꯏꯒꯤꯕꯨ ꯀꯩꯗꯝꯕꯩ ꯄꯥꯡ ꯑꯣꯏꯏꯗꯣꯏꯅꯣ ꯄꯥꯡꯊꯣꯛꯁꯤꯉꯥꯏꯗꯅ ꯃꯃꯥꯟꯅꯕ ꯑꯃꯒ ꯃꯃꯥꯟꯅꯕꯤꯒꯤ ꯃꯇꯦꯡ ꯏꯃꯥꯟꯕꯤꯒꯤ ꯃꯇꯦꯡꯕꯨ ꯀꯩꯗꯝꯕꯒꯤ ꯄꯥꯡ ꯑꯣꯏꯏꯗꯣꯏꯅꯣ ꯄꯥꯡꯊꯣꯛꯁꯤꯉꯥꯏꯅ ꯃꯥꯅꯤ ꯃꯥꯅꯤ ꯚꯥꯏꯒꯤꯕꯣ
ꯑꯗꯣ ꯚꯥꯏ ꯑꯩꯈꯣꯏ ꯀ꯭ꯂꯥꯁꯃꯦꯠ ꯇꯤꯝꯁꯤꯡ ꯑꯗꯨ ꯑꯗꯨꯝ ꯄꯨꯟꯅꯔꯤꯕ ꯅꯠꯇ꯭ꯔꯣ
ꯁꯣꯟꯕ ꯍꯥꯏꯗꯤ ꯑꯦꯛꯖꯥꯝ ꯂꯣꯏꯔꯕꯅꯤꯅ ꯅꯨꯄꯥꯔꯣꯝ ꯍꯥꯏꯔ
ꯍꯥꯏ ꯔꯣꯝꯁ ꯀꯗꯣ ꯏꯃꯥ ꯂꯩꯀꯥꯏꯒꯤ
ꯑꯗꯨꯕꯨꯗꯤ ꯄꯨꯟꯗꯗꯤ ꯀꯩꯅꯣꯅꯦ ꯈꯣꯏꯔꯣꯝ ꯁꯥꯏꯠꯀꯤꯗꯤ ꯑꯗꯨꯝ ꯄꯨꯜꯂꯦ ꯄꯨꯟꯕ ꯍꯥꯏꯁꯦ ꯑꯦꯛꯖꯥꯝ ꯂꯣꯏꯔꯕꯅꯤꯅ ꯍꯥꯏꯗꯤ ꯌꯨꯝꯗꯁꯨ ꯂꯩꯅꯔꯕꯅꯤꯅ ꯌꯨꯝꯒꯤ ꯃꯇꯦꯡ ꯅꯨꯡꯖꯨ ꯑꯗꯨꯝ ꯄꯥꯡꯅꯕꯅꯤꯅ ꯑꯗꯨꯝ ꯍꯥꯏꯗꯤ ꯍꯥꯟꯅ ꯑꯗꯨꯃꯥꯏꯅ ꯄꯨꯟꯕꯗꯤ ꯉꯝꯗ꯭ꯔꯦ ꯑꯗꯨꯏ ꯇꯥꯔꯁꯨ ꯗꯨ ꯃꯔꯛꯇꯗꯤ ꯑꯗꯨꯝ ꯄꯨꯜꯂꯦ ꯑꯗꯨꯝ ꯊꯦꯡꯅꯕꯅꯤꯅ ꯍꯥꯏꯗꯤ
ꯍꯟꯗꯛ ꯌꯥꯎꯁꯪ ꯃꯅꯨꯡꯖꯤꯗ ꯑꯃꯨꯛꯇꯪ ꯆꯥꯛ ꯑꯝꯗꯪ ꯄꯨꯟꯁꯖꯤ ꯆꯥꯁꯤꯗꯅ
ꯆꯥꯖꯦ ꯆꯥꯖꯦ ꯑꯗꯨꯕꯨꯗꯤ ꯑ ꯌꯥꯎꯁꯪ ꯑꯔꯣꯏꯕꯗ ꯍꯜꯂꯪ ꯀꯥꯟꯅꯔꯒꯩꯅꯣ ꯆꯥꯁꯦ ꯌꯥꯏ ꯑꯩꯈꯣꯏ ꯊꯧꯔꯤ ꯊꯠꯇꯣꯏꯅꯦ ꯚꯥꯏꯍꯣꯏꯗꯣ ꯂꯥꯛꯎꯗꯅ ꯑꯩꯈꯣꯏꯁꯨ ꯕꯥꯏꯍꯣꯏꯂꯥꯛꯑꯗꯤ ꯏꯁ ꯏꯃꯥꯟꯅꯕ ꯂꯥꯛꯑꯦ ꯀꯥꯏꯅꯒ ꯄꯩꯁꯥꯒꯁꯦ ꯕꯥꯏꯅ ꯍꯥꯄꯝꯃꯦ ꯍꯔꯥꯎꯖꯗꯣꯏꯅꯤ
ꯂꯥꯛꯀꯦ ꯅꯩꯗꯔꯖꯦ ꯑꯝꯇ ꯚꯥꯏꯍꯣꯏ ꯃꯅꯤꯡ ꯃ ꯂꯩ ꯃꯅꯤꯡ
ꯆꯍꯤ ꯑꯃꯒꯤ ꯃꯅꯨꯡꯗ ꯑꯃꯨꯛꯇꯪ ꯊꯣꯛꯄꯁꯨ ꯑꯣꯏꯔꯦ ꯑꯗꯨꯏ ꯃꯊꯛꯇ ꯑꯃꯨꯛ ꯎꯅꯗꯕꯁꯨ ꯀꯨꯏꯔꯦ ꯑꯗꯨꯝ ꯑꯩ ꯑꯩꯈꯣꯏꯔꯣꯝꯒꯤ ꯁꯨꯝ ꯚꯥꯏ ꯃꯌꯥꯝꯗꯣ ꯑꯗꯨꯒ ꯑꯗꯨꯝ ꯄꯨꯟꯅ ꯂꯩꯃꯤꯟꯅꯔꯝꯒꯦ ꯚꯥꯏ ꯂꯥꯛꯅꯤ ꯍꯥꯏꯔꯗꯤ ꯑꯗꯨꯒ ꯑꯩꯈꯣꯏ ꯄꯨꯁ ꯄꯨꯜꯂ ꯂꯣꯏꯔꯦ
ꯅꯨꯡꯁꯤꯅꯤꯀꯣ ꯑꯩꯈꯣꯏ ꯎꯝ ꯃꯇꯝꯗꯣ
ꯅꯨꯡꯁꯤ ꯂꯥꯛꯑꯔꯣꯏ ꯑꯣꯖꯥꯅ ꯉꯥ ꯍꯨꯔꯥꯜꯂꯒ ꯑꯩꯈꯣꯏꯁꯨꯨꯝ ꯉꯍꯍꯥꯟꯋꯥꯏ ꯊꯥꯕꯜꯒ ꯆꯣꯡꯕ ꯆꯠꯄꯗꯣ ꯕꯣꯔꯗꯤꯡ ꯂꯩꯔꯤꯉꯩꯗ ꯑꯗꯨꯗꯤ ꯑꯩꯈꯣꯏ ꯃꯁꯤꯅ ꯍꯧꯅ ꯍꯧꯅꯔ ꯌꯥꯝ ꯆꯠꯂꯤꯗꯅ ꯑꯣꯖꯥꯅ ꯍꯜꯂꯛꯄꯗꯨꯅ ꯉꯥꯏꯔꯒ ꯌꯦꯠꯇ ꯉꯥꯏꯔ ꯑ ꯑꯃꯃꯝ ꯆꯩꯅ ꯀꯟꯗ ꯕꯗꯣ ꯆꯗꯨꯏ ꯈꯨꯅꯥ ꯗꯨꯗꯤ
ꯚꯥꯏꯅ ꯈꯔ ꯀꯠ ꯚꯥꯏꯅ ꯀꯗꯔ ꯇꯧꯕꯗꯣ
ꯀꯗꯔ ꯇꯧꯔꯁꯨ ꯑꯗꯨꯒꯤ ꯅꯨꯃꯤꯠꯇꯨꯗꯤ ꯀꯗꯔꯒ ꯆꯠꯅꯒꯤꯗ꯭ꯔꯦꯗ ꯑꯗꯨ ꯑꯩꯉꯣꯟꯗꯕꯨꯗꯤ ꯄꯥꯛ ꯀꯩꯅꯣ ꯇꯧꯕ ꯑꯣꯏꯗ꯭ꯔꯦ ꯍꯥꯏꯗꯤ ꯑꯩꯗꯣ ꯁꯨꯝ ꯄꯥꯈꯠꯄꯒꯤ ꯈ꯭ꯋꯥꯏ ꯃꯅꯤꯡ ꯏꯊꯪ ꯊꯪꯈ꯭ꯔꯦꯕ ꯑꯗꯨꯅ ꯄꯥꯈꯠꯇꯅ ꯑꯗꯨꯝ ꯃꯅꯤꯡꯋꯥꯏꯗꯁꯨ ꯂꯩꯒꯔꯦꯗꯅ ꯑꯗꯨꯗꯨꯅ ꯀꯩꯅꯣ ꯇꯧꯒꯤꯗ꯭ꯔꯦ ꯑꯩꯗꯣ ꯍꯥꯏꯗꯤ ꯌꯥꯝ ꯀꯟꯅ ꯐꯨꯕꯗꯨꯗꯤ ꯑꯣꯏꯒꯤꯗ꯭ꯔꯦꯕ ꯃꯃꯥꯡ ꯊꯪꯕꯅꯗꯤ ꯅꯥꯗꯤ ꯅꯥꯔꯝꯒꯅꯤ ꯈꯪꯉꯦ ꯑꯩꯅ ꯑꯗꯨꯕꯨꯗꯤ ꯚꯥꯏꯗꯣ ꯌꯥꯎꯖꯔ ꯌꯥꯎꯖꯔꯣꯏ ꯍꯥꯏꯕꯗꯣ ꯅꯝꯗꯨꯅ ꯌꯥꯎꯍꯟꯕꯤꯕꯅꯤꯗ ꯑꯩꯈꯣꯏꯅ ꯅꯪ ꯂꯥꯏꯔꯤꯛ ꯄꯖꯒꯦ ꯄꯖꯒꯦꯅ ꯅꯪ ꯇꯧꯖꯕꯅꯦꯕ ꯑꯗꯨꯕꯨꯗꯤ ꯂꯥꯏꯔꯤꯛꯁꯦ ꯍꯩꯕꯅꯤꯅ ꯑꯩꯈꯣꯏꯅ ꯅꯝꯗꯨꯅ ꯁꯨꯝ ꯆꯥꯔꯦꯗꯅ꯫ ꯑꯗꯨꯁꯨ ꯅꯨꯡꯉꯥꯏꯌꯦ ꯅꯤꯡꯁꯤꯡꯕꯒꯤ ꯀꯅꯣꯝꯗꯤ ꯂꯩꯍꯧꯔꯦꯗꯅ ꯫
ꯄꯨꯟꯁꯤꯒꯤ ꯃꯈꯜ ꯃꯊꯦꯟꯅꯦ ꯗꯨꯅꯦ꯫
ꯃꯥꯅꯦ ꯑꯗꯨ ꯚꯥꯏꯗꯤ ꯃꯈꯥ ꯍꯥꯏꯗꯤ ꯀꯩ ꯇꯝꯊꯩ ꯈꯟꯒꯦ꯫
ꯑꯩ ꯑꯁ ꯃꯈꯥꯖꯦ ꯇꯝꯘꯔꯣꯏꯖꯦꯅꯅ ꯈꯜꯂꯤꯗ ꯑꯩ ꯃꯊꯥꯏ ꯌꯥꯝ ꯁꯥꯏꯌꯦ ꯍꯟꯗꯛꯁꯦ ꯚꯥꯏ꯫
ꯂꯥꯏꯔꯤꯛ ꯍꯩꯕ ꯅꯣꯏꯅ ꯃꯈꯥ ꯊꯝꯊꯗ꯭ꯔꯗꯤ ꯂꯥꯏꯔꯤꯛ ꯍꯩꯇꯕꯈꯣꯏꯗꯤ ꯀꯃꯥꯏꯅ ꯇꯧꯅꯤ ꯈꯔ ꯈꯔꯖꯨ ꯂꯩꯥꯏ ꯍꯩꯇꯕ ꯑꯩꯈꯣꯏꯖꯨ ꯈꯟꯕꯤꯌꯨ ꯀꯩꯗꯧꯔꯒꯦ ꯅꯣꯏꯅ ꯇꯝꯃꯛꯇ꯭ꯔꯗꯤ ꯑꯈꯣꯏꯗꯤ ꯄꯨꯔꯥ ꯀꯩꯅꯣꯅꯦ ꯑꯣꯏꯗꯣꯏꯖꯦ꯫ ꯇꯝꯃꯣ ꯀꯩꯅꯣ꯫ ꯌꯥꯝꯅ ꯍꯥꯏꯗꯤ ꯀꯩꯅꯣ ꯌꯥꯝꯅ ꯋꯥꯈꯜ ꯅꯨꯡꯉꯥꯏꯇ꯭ꯔꯤꯗꯨꯅ꯫ ꯄꯩꯁꯥꯒꯤ ꯑꯣꯏꯗꯣꯏꯔꯣ꯫ ꯄꯩꯁꯥꯒꯤꯗꯤ ꯌꯥꯝ ꯎꯁꯜꯂꯨꯒꯤꯅꯣꯍꯦ ꯌꯥꯝ ꯑꯉꯥꯡ ꯑꯣꯏꯔꯤꯗ ꯍꯧꯖꯤꯛ꯫ ꯍꯥꯏꯗꯤ ꯈꯣꯏ ꯇꯦꯟ ꯊꯥ ꯂꯩꯕꯗ ꯉꯥꯏꯔꯤ꯫ ꯃꯈꯥꯗꯣ ꯁꯥꯏꯟꯁ ꯂꯧꯒꯦ ꯈꯜꯂꯤꯔꯥ ꯑꯥꯔꯠꯁ ꯂꯧꯒꯦ ꯈꯜꯂꯤꯔꯥ꯫
ꯁꯥꯏꯟꯁ ꯑꯣꯏꯅ ꯄꯥꯝꯕꯅꯦ
ꯑꯥꯔꯠꯁꯦ ꯀꯌꯥ ꯀꯩꯗꯧꯗꯦꯅ ꯍꯦꯛꯇ ꯇꯨꯝꯅꯤꯡꯉꯛꯄ ꯑꯩꯗꯣ꯫ ꯑꯗꯨꯗꯨꯅ꯫ ꯁꯣꯁꯦꯜ ꯁꯥꯏꯟꯁ ꯍꯦꯛ ꯇꯥꯕꯒꯅꯦ ꯕꯨ ꯆꯨꯔꯛꯄ ꯇꯨꯝꯅꯤꯡꯕꯒꯤ ꯃꯥꯒꯤ ꯍꯤꯁꯇ꯭ꯔꯤꯒꯤ ꯂꯤꯔꯛꯄꯗꯅꯦ ꯇꯨꯝꯅꯤꯡꯉꯦꯕ ꯍꯦꯛꯇ ꯑꯗꯨꯅ꯫ ꯀꯩꯅꯣ ꯑꯣꯏꯅ ꯂꯧꯔꯒꯦ ꯈꯜꯂꯦꯗ ꯁꯥꯏꯖ ꯑꯣꯏꯅ ꯁꯥꯏꯖꯅ ꯈꯔ ꯀꯣꯛ ꯆꯥꯅꯕ ꯃꯥꯜꯂꯦ ꯑꯩꯗꯣ ꯑꯗꯨꯅ ꯁꯥꯏꯖ ꯑꯣꯏꯅ ꯂꯧꯔꯒꯦ ꯕꯥꯏꯗꯤ ꯁꯥꯏꯖ ꯂꯧꯗꯣꯏ ꯅꯠꯇ꯭ꯔꯣ ꯕꯥꯏꯁꯨ꯫
ꯁꯥꯏꯟꯁ ꯂꯧꯗꯣꯏꯅꯦ꯫
ꯂꯥꯛꯑꯣ ꯌꯥꯎꯁꯪꯗꯣ꯫
ꯇꯝꯕ ꯉꯝꯗꯦ ꯃꯔꯝꯗꯤ꯫ ꯕꯕꯥ ꯏꯃꯥ ꯊꯕꯛꯁꯨ ꯁꯨꯕ ꯉꯝꯃꯛ ꯇ꯭ꯔꯦ ꯃꯣꯏꯁꯨ ꯃꯁꯥ ꯁꯣꯟꯖꯜꯂꯦꯕꯀꯣ ꯍꯟꯗꯛ ꯕꯕꯥꯁꯨ ꯃꯁꯥ ꯈꯔ ꯉꯝꯗꯕ꯫ ꯑꯗꯨꯗꯩ ꯇꯣꯛꯑꯖꯦꯔꯁꯨ ꯈꯜꯂꯦ ꯈꯪꯗꯦ ꯚꯥꯏ꯫
ꯚꯥꯏ ꯅꯣꯏ ꯇꯣꯛꯇꯤꯗꯣꯛꯍꯟꯅꯤꯡꯗꯦꯍꯦ ꯅꯣꯏ ꯂꯥꯏꯔꯤꯛ ꯍꯩꯕꯅꯤꯅ ꯄꯩꯁꯥꯒꯤ ꯑꯣꯏꯔꯒꯗꯤ ꯑꯩꯈꯣꯏ ꯃꯁꯦꯟ ꯃꯌꯥꯝ ꯈꯥꯏꯅꯔꯒ ꯑꯈꯣꯏ ꯁꯨꯌꯥꯝ ꯂꯩꯔꯤꯁꯤꯕꯨ ꯄꯩꯁꯥ ꯈꯔ ꯈꯛꯇ ꯈꯥꯏꯅꯔꯁꯨ ꯚꯥꯏꯒꯤ ꯃꯇꯦꯡꯗꯤ ꯉꯝꯅꯤꯗ ꯑꯗꯨꯒꯤꯗꯤ꯫ ꯑꯗꯨ ꯌꯥꯝ ꯍꯦꯟꯅ ꯈꯟꯖꯤꯟꯒꯅꯨ ꯑꯗꯨꯒꯤꯗꯤ ꯑꯗꯨꯝ꯫ ꯑꯐꯕ ꯃꯤꯒꯤꯗꯤ ꯑꯗꯨꯝ ꯁꯪꯒ ꯋꯥꯠꯇꯕꯅꯦ ꯑꯗꯨꯝ ꯚꯥꯏꯒꯤꯁꯨ ꯑꯗꯨꯝ ꯂꯥꯛꯆꯖꯅꯤ ꯑꯩꯈꯣꯏ ꯃꯁꯦꯟ ꯃꯇꯦꯡ ꯄꯥꯡꯅꯔ ꯂꯣꯏꯔꯦ ꯑꯗꯨꯗ ꯚꯥꯏꯅ ꯀꯥ ꯍꯦꯟꯅ ꯈꯟꯖꯤꯜꯂꯗꯤ ꯐꯔꯛ ꯇꯥꯅꯤꯌꯦ ꯑꯗꯨꯃꯥꯏꯅ ꯇꯧꯅꯨ ꯇꯨꯌꯦꯞ ꯊꯥꯕ ꯂꯣꯏꯕꯁꯨ ꯅꯠꯇ꯭ꯔꯦ ꯍꯥꯏꯗꯤ ꯃꯃꯥ ꯕꯄꯥꯅꯁꯨ ꯚꯥꯏ ꯃꯪꯂꯥꯟ ꯃꯌꯥꯝ ꯂꯩꯔꯝꯒꯅꯤꯕ꯫ ꯗꯤ ꯑꯦ ꯏꯆꯥꯖꯦ ꯂꯥꯏꯔꯤꯛ ꯍꯩꯕꯅꯦ ꯈꯣꯠꯄꯅꯦ ꯃꯌꯥꯝ ꯍꯥꯏꯗꯤ ꯃꯃꯥꯍꯣꯏ ꯕꯕꯥꯍꯣꯏꯅꯁꯨ ꯌꯥꯝ ꯈꯜꯂꯝꯒꯅꯤ ꯁꯤꯗ ꯀꯥ ꯍꯦꯟꯖꯟꯅ ꯈꯟꯖꯤꯜꯂꯨꯅꯗ ꯑꯗꯨꯗ ꯈꯟꯖꯤꯜꯂꯒ ꯚꯥꯏꯗꯣ ꯑꯃꯨꯛ ꯋꯥꯈꯟ ꯅꯨꯡꯉꯥꯏꯇꯅꯕꯅꯤ ꯑꯗꯨꯗꯤ ꯑꯩꯈꯣꯏꯁꯨ ꯌꯥꯝ ꯅꯨꯡꯉꯥꯏꯕ ꯏꯃꯨꯡ ꯅꯠꯇꯦ ꯀꯩꯅꯣ ꯚꯥꯏꯅꯪ ꯈꯪꯉꯤꯗꯨꯗꯤ꯫ ꯑꯗꯨ ꯆꯥꯅꯕꯨ ꯂꯥꯏꯛ ꯇꯝꯅꯤꯡꯉꯗꯤꯅ꯫ ꯈꯣꯃꯥ ꯍꯣꯏꯅ ꯍꯥꯏꯕꯒꯤ ꯑꯈꯣꯏ ꯑꯗꯨꯝ ꯇꯝꯗꯣꯏꯁꯤꯅꯦ ꯑꯈꯣꯏꯁꯨ꯫ ꯑꯈꯣꯏꯁꯨ ꯂꯩꯥꯏꯔꯛꯄꯨꯗꯤ ꯀꯥ ꯍꯦꯟꯅ ꯐꯕ ꯅꯠꯇꯦ ꯕꯥꯏ ꯑꯣꯏꯅ ꯑꯗꯨꯝ ꯍꯦꯜꯂꯤꯗꯨꯅꯤ꯫
ꯑꯗꯨ ꯚꯥꯏ ꯑꯗꯨ ꯚꯥꯏ ꯚꯥꯏ ꯍꯣꯏꯒꯤ ꯆꯤꯆꯦ ꯗꯨꯗꯤ ꯍꯟꯗꯛ ꯆꯦꯜꯂꯦ ꯇꯧꯕꯗꯨꯗꯤ ꯀꯩꯅꯧꯗꯧꯈ꯭ꯔꯕꯣ ꯍꯥ ꯍ ꯍꯥꯏꯅ ꯁꯤꯡꯅꯈꯒ꯭ꯔꯕꯣ
ꯍꯟꯗꯛ ꯆꯦꯟꯕꯗꯣ ꯍꯥꯏꯅ ꯁꯤꯡꯅꯕ ꯍꯥꯏꯁꯦ ꯒ꯭ꯌꯥꯟ ꯇꯥꯗ꯭ꯔꯦ ꯆꯦꯜꯂꯒ ꯀꯃꯥꯏ ꯍꯥꯏꯅ ꯁꯤꯡꯅꯗꯣꯏꯅꯣ ꯚꯥꯏ ꯅꯪ ꯉꯥꯎꯔꯕꯣ꯫ ꯑꯗꯨꯕꯨꯗꯤ ꯀꯩꯅꯣ ꯇꯧꯔꯦ ꯍꯟꯗꯛ ꯃꯥ ꯆꯦꯟꯕꯗꯣ ꯈꯔ ꯐꯥꯗꯣꯛꯅꯔꯦ ꯐꯥꯗꯣꯛꯅꯔꯦ ꯍꯥꯏꯕꯗꯤ ꯑꯩꯈꯣꯏ ꯆꯦꯁꯨ ꯍꯥꯏꯕꯋꯥꯅꯤ ꯑꯩꯁꯨ ꯑꯉꯥꯡ ꯑꯣꯏꯔꯤ ꯑꯩꯈꯣꯏ ꯆꯦꯁꯨ ꯆꯍꯤ ꯀꯩꯁꯨ ꯌꯥꯝꯕ ꯑꯣꯏꯗ꯭ꯔꯤꯕ ꯑꯗꯣ ꯑꯩꯈꯣꯏ ꯕꯥꯅ ꯁꯥꯎꯔꯒ ꯆꯍꯤ ꯑꯃꯃꯨꯛꯇꯤ ꯂꯩꯔꯣ ꯅꯪꯁꯨ ꯃꯥꯁꯨ ꯂꯥꯏꯔꯤꯛ ꯇꯝ ꯂꯣꯏꯗ꯭ꯔꯤꯕꯅꯤꯅ ꯑꯗꯨꯅ ꯆꯍꯤ ꯑꯃ ꯃꯊꯪ ꯆꯠ ꯑꯗꯨꯃꯥꯏꯅ ꯇꯥꯔꯅꯤ ꯍꯣꯡꯕꯗꯣ ꯅꯨꯄꯥꯁꯨ ꯑꯩꯈꯣꯏ ꯆꯦ ꯍꯣꯏ ꯂꯧꯍꯣꯡꯕꯗ ꯑꯩꯈꯣꯏꯗꯤ ꯏꯕꯨꯡ ꯑꯃ ꯏꯄ꯭ꯋꯥ ꯑꯃ ꯂꯩꯖꯕꯁꯨ ꯅꯠꯇꯦ ꯚꯥꯏꯅ ꯃꯇꯦꯡ ꯄꯥꯡꯕꯤꯌꯨ ꯍꯥꯏꯗꯤ ꯑꯩꯈꯣꯏ ꯂꯥꯛꯑꯒ ꯅꯨꯄꯥꯒꯤ ꯃꯊꯧ ꯃꯌꯥꯝ ꯂꯩꯗꯅ ꯚꯥꯏ ꯍꯣꯏꯁꯨ ꯂꯥꯛꯄ ꯇꯟꯕ꯭ꯔꯥ ꯚꯥꯏ ꯊꯥꯗꯕ꯭ꯔꯥ ꯚꯥꯏꯁꯨ ꯊꯝꯃꯒꯦꯀꯣ ꯑꯗꯨꯗꯤ